ꯑꯣ ꯌꯥꯏꯐꯔꯕ ꯑꯌꯨꯛ ꯑꯃ ꯑꯣꯏꯃꯤꯟꯅꯔꯁꯤ
ꯌꯥꯏꯐꯔꯦ ꯌꯥꯏꯐꯔꯁꯦ
ꯑꯣ ꯀꯩꯗꯧꯔꯝꯃꯤꯅꯣ ꯍꯧꯖꯤꯛꯐꯥꯎ ꯑꯩꯈꯣꯏꯒꯤ ꯆꯥ ꯀꯩꯀꯩ ꯊꯛꯑꯕ ꯑꯌꯨꯛꯇꯨꯝ ꯍꯧꯒꯠꯂꯛꯄꯒꯤ
ꯊꯇ꯭ꯔꯤꯒꯤ ꯉꯁꯤꯁꯦ ꯂꯩꯍꯥꯎ ꯈꯔ ꯊꯦꯡꯈ꯭ꯔꯦ ꯉꯔꯥꯡꯁꯦ ꯑꯩ ꯊꯕꯛ ꯈꯔ ꯀꯟꯈ꯭ꯔꯦ ꯅꯨꯡꯗꯥꯡꯗ ꯑꯩꯈꯣꯏ ꯀꯩꯅꯣ ꯇꯧꯕ ꯂꯣꯛ ꯄꯥꯏꯔꯒꯅꯦ ꯉꯁꯥꯏꯒꯤ ꯂꯩꯕꯥꯛ ꯇꯧꯕ ꯃꯔꯛꯇꯨꯗꯒꯤ ꯆꯦꯛ ꯅꯨꯡ ꯀꯩ ꯀꯥꯞꯄ ꯃꯌꯥꯝ ꯌꯥꯎꯋꯦꯕ ꯍꯟꯗ ꯑꯩꯈꯣꯏꯅ ꯇꯧꯕꯗꯣ ꯑꯩꯈꯣꯏ ꯍꯥꯟꯅ ꯍꯥꯟꯅ ꯑꯩꯈꯣꯏꯒꯤ ꯍꯛꯂꯥꯡ ꯈꯥꯔꯝꯕꯒꯤ ꯆꯦꯛ ꯆꯦꯛ ꯀꯩꯀꯥꯗꯣ ꯊꯨꯒꯥꯏꯈꯤꯕꯒꯤ ꯂꯩꯕꯥꯛꯃꯛꯇꯣ ꯂꯣꯏ ꯈꯨꯝꯖꯤꯜꯂꯦꯕ ꯑꯗꯨ ꯃꯌꯥꯝꯗꯣ ꯁꯠꯇꯣꯛ ꯁꯠꯆꯟ ꯇꯧꯕ ꯇꯨꯟ ꯇꯧ ꯇꯧꯗꯅ ꯍꯌꯦꯡ ꯋꯥꯟ ꯐꯥꯏꯚꯇꯦꯟꯒꯨꯝꯕ ꯊꯥꯔꯗꯨꯁꯤꯦ ꯁꯤꯖꯤꯟꯅꯅꯕꯅꯤꯅ ꯑꯗꯨ ꯂꯧꯊꯣꯛꯎꯕ ꯇꯧꯕꯗꯨꯒꯤ ꯈ꯭ꯋꯥꯡꯁꯦ ꯌꯥꯝ ꯅꯥꯔꯕ ꯑꯗꯨꯒꯤ ꯍꯧꯖꯤꯛ ꯊꯦꯡꯉꯦ ꯍꯧꯒꯠꯄꯗꯤ ꯉꯁꯥꯏ ꯍꯧꯒꯠꯂꯦ ꯑꯗꯨ ꯑꯃꯨꯛ ꯐꯗ ꯑꯃꯨꯛ ꯍꯤꯞꯆꯜꯂꯤꯗꯅ ꯀꯩꯒꯤꯅꯣꯗ ꯈ꯭ꯋꯥꯡꯁꯦ ꯍꯤꯗꯥꯛ ꯇꯩꯔꯒ ꯑꯃꯨꯛ ꯍꯞꯆꯠꯂꯤꯅꯦꯕ ꯅꯥꯃꯟꯗꯅ
ꯑꯗꯒꯤ ꯑꯣ ꯑꯗꯨꯝꯐꯥꯎ ꯌꯦꯡꯉꯣ ꯑꯗꯨꯝ ꯃꯔꯛ ꯌꯥꯝ ꯊꯥꯒꯦꯗꯣ ꯈꯤꯇꯪ ꯌꯦꯡꯉ ꯌꯦꯡꯉꯁꯨ ꯑꯩꯁꯨ ꯊꯕꯛ ꯑꯃ ꯑꯩꯈꯣꯏ ꯁꯤꯒꯤ ꯃꯅꯥꯛꯇ ꯆꯠꯂꯝꯕꯅꯦ ꯑꯗꯨ ꯇꯧꯕꯗꯣ ꯃꯤꯁꯦ ꯉꯥꯏꯅꯗꯦꯗ ꯏꯇꯣꯝꯗ ꯂꯩꯕ ꯂꯩꯗ ꯁꯨꯝ ꯇꯧꯔꯛꯏꯖꯥꯠꯅꯤ ꯑꯗꯨꯗ ꯑꯩꯁꯨ ꯌꯨꯝꯗꯒꯤ ꯆꯥ ꯀꯩꯀꯩ ꯑꯃ ꯀꯩꯝ ꯊꯠꯂꯛꯇ꯭ꯔꯦ ꯗꯨꯀꯥꯟꯗꯒꯤ ꯑꯩꯈꯣꯏꯒꯤ ꯃꯤꯅꯔꯦꯜ ꯕꯣꯇꯜ ꯃꯆꯥ ꯑꯃ ꯂꯧꯔꯦ ꯑꯗꯨꯒ ꯊꯟ ꯊꯛꯆꯜꯂꯦ ꯀꯩꯝ ꯌꯥꯎꯗꯕ ꯏꯁꯤꯡꯒ ꯑꯆꯝꯕꯗꯣ ꯊꯛꯀꯦꯅ ꯑꯗꯨꯒ ꯌꯨꯝ ꯌꯥꯧꯔꯒ ꯍꯣꯔꯦꯟ ꯑꯩꯅ ꯇꯟꯗ꯭ꯔꯒꯗꯤ ꯁꯨꯝ ꯆꯝꯐꯨꯠ ꯑꯣꯏꯅ ꯐꯨꯠꯂꯒ ꯈꯤꯇꯪ ꯆꯥꯔꯒꯦꯅ ꯇꯧꯔꯝꯃꯤꯅꯦ ꯑꯗ ꯀꯩꯅꯣꯁꯤꯐꯨꯅꯦ ꯑꯩꯈꯣꯏꯒꯤ ꯃꯤ ꯉꯥꯏꯕꯁꯤꯐ ꯋꯥꯕ ꯑꯅꯤ ꯁꯨꯗꯦꯀꯣ ꯑꯗꯣ ꯀꯩꯅꯣ ꯇꯧꯔꯤꯅꯤ ꯎꯝ ꯑꯩꯁꯤ ꯍꯜꯂꯛꯑꯀꯥꯟꯗ ꯍꯣꯔꯦꯟꯁꯦ ꯊꯕꯛ ꯑꯃ ꯆꯠꯂꯨꯔꯀꯥꯟꯗ ꯑꯃꯨꯛ ꯈꯤꯇꯪ ꯉꯁꯤꯗꯤ ꯈꯔ ꯆꯦꯟꯊꯣꯛ ꯆꯦꯟꯁꯤꯟꯗꯤ ꯇꯧꯗꯣꯏꯅꯦ ꯑꯗꯣ ꯍꯧꯖꯤꯛꯅ ꯑꯌꯨꯛꯄꯨꯗꯤ ꯌꯥꯔꯤ ꯀꯥꯏ ꯀꯥꯏ ꯆꯠꯇꯣꯏ ꯂꯩꯒꯦꯗꯇꯣꯟꯗꯤꯌꯥ
ꯑꯩ ꯍꯧꯖꯤꯛꯀꯤ ꯑꯣꯏꯅꯗꯤ ꯀꯩꯅꯣꯝꯇ ꯆꯠꯅꯤꯡꯉꯥꯏ ꯀꯩꯝꯇ ꯀꯩꯅꯣ ꯂꯩꯇꯦꯗ ꯑꯗꯨ ꯈꯪꯗꯦ ꯂꯩꯔꯛꯀꯗ꯭ꯔꯗꯤ ꯆꯠꯄ ꯉꯝꯗꯧ ꯃꯥꯟꯗꯦꯗ ꯑꯩ ꯑꯗꯨ ꯃꯥꯗꯤ ꯃꯁꯤꯗ ꯑꯩ ꯌꯥꯝ ꯊꯦꯡꯅꯩ ꯑ ꯅꯥꯔꯤꯕ ꯈ꯭ꯋꯥꯡꯁꯦ ꯑꯩ ꯅꯍꯥꯟ ꯅꯍꯥꯟꯁꯦ ꯑꯩꯈ ꯁꯨꯃꯥꯏꯅ ꯑꯩꯈꯣꯏ ꯃꯌꯥꯝ ꯐꯝꯃꯤꯟꯅꯕꯗꯅꯦ ꯑꯩꯈꯣꯏꯒꯤ ꯀꯩ ꯍꯥꯏꯅꯤ ꯃꯐꯝ ꯆꯥꯗꯕꯤꯗ ꯐꯝꯃꯨꯕꯒꯤ ꯑꯃꯈꯛ ꯊꯣꯔꯅ ꯂꯪꯊꯣꯈꯤꯕ ꯃꯩꯗꯥꯥꯏꯅ ꯑꯗꯨ ꯇꯧꯈ꯭ꯔꯦꯕ ꯑꯗꯨ ꯇꯧꯕꯒꯤ ꯅꯥꯔꯒ ꯂꯩꯔꯤꯉꯩ ꯃꯔꯛꯇꯨꯗꯅꯦ ꯃꯥꯏꯩꯅ ꯇꯧꯔꯤꯁꯦ ꯑꯗꯨ ꯇꯧꯕꯗꯣ ꯑꯩ ꯉꯔꯥꯡꯗꯤ ꯈꯔ ꯐꯔꯦꯅ ꯍꯧꯖꯤꯛ ꯍꯧꯦ ꯄꯥꯏꯕꯗꯅꯦ ꯍꯧꯛ ꯑꯩ ꯈ꯭ꯋꯥꯡꯁꯦ ꯄꯥꯏꯕ ꯃꯇꯝꯗ ꯑꯗꯨꯝ ꯅꯥ ꯂꯩꯇꯦꯕ ꯑꯩꯈꯣꯏꯒꯤ ꯈꯤꯇꯪ ꯊꯦꯡꯕꯗ ꯑꯅꯥꯕꯤꯗꯨ ꯑꯣꯏ ꯂꯩꯔꯦꯕ ꯑꯗꯣ ꯅꯍꯥꯟ ꯑꯩꯅ ꯐꯝꯃꯗꯣ ꯑꯩꯈꯣꯏꯒꯤ ꯐꯝꯐꯝ ꯆꯥꯗꯕꯒꯤ ꯑꯃ ꯑꯩꯈꯣꯏꯒꯤ ꯑꯉꯥꯡꯗꯒ ꯑꯩꯈꯣꯏꯒꯤ ꯐꯥꯟꯒ ꯁꯠꯀ ꯁꯠꯇꯣꯛꯑꯒ ꯊꯛꯂꯝꯒ ꯂꯣꯡꯊꯣꯛꯈꯤꯕꯉꯗꯥꯏꯅꯦ ꯑꯉꯥꯡꯗꯒ ꯂꯛꯅꯩꯅꯦ ꯀꯥꯏꯅ ꯇꯧꯕꯗꯣ ꯑꯗꯨꯃꯥꯏꯅ ꯑꯩ ꯕꯨꯗꯤ ꯂꯥꯛꯅꯕꯕꯨꯗꯤ ꯅꯠꯇꯕ ꯑꯩ ꯏꯊꯟ ꯇꯧꯖꯕꯗ ꯑꯗꯨꯝ ꯂ ꯂꯧꯊꯣꯛꯈꯤꯕꯗꯣ ꯃꯐꯝ ꯆꯥꯗꯕꯒꯤ ꯇꯧꯕ ꯑꯗꯨꯃꯥꯏꯅ ꯇꯧꯕꯗ ꯅꯥꯈꯤꯕꯅꯦꯕ ꯑꯗꯨꯒ ꯉꯔꯥꯡ ꯊꯕꯛ ꯇꯧꯁꯟꯕꯒ ꯃꯄꯥ ꯃꯄꯥ ꯆꯥꯅꯈꯤꯕꯗꯣ ꯑꯗꯨ ꯑꯣꯏꯔ ꯑꯗꯨ ꯑꯩꯅ
ꯀꯨꯞꯃꯀꯨꯞ ꯁꯨꯔꯦ ꯀꯩꯅꯣ ꯇꯧꯋꯦ
ꯅꯣꯡ ꯑꯍꯤꯡ ꯅꯣꯡ ꯇꯥꯏꯌꯦ ꯉꯁꯥꯏ
ꯑꯣ ꯑꯩꯈꯣꯏꯁꯦ ꯍꯦꯛ ꯌꯨꯝ ꯊꯪꯅꯕꯗꯅꯦ ꯀꯩꯅꯣꯗꯣ ꯌꯥꯝ ꯍꯧꯋꯦꯕ ꯑꯩꯈꯣꯏꯒꯤ ꯌꯥꯏꯉꯪꯂꯥꯗꯣ ꯐꯖꯅ ꯐꯩꯗꯣꯝ ꯑꯍꯨꯝ ꯃꯔꯤ ꯅꯥꯏꯔꯒ ꯌꯥꯝ ꯆꯥꯎꯅ ꯐꯖꯅ ꯊꯥꯏꯌꯦꯕꯀꯣ ꯑꯗꯨꯒꯤ ꯌꯥꯏꯉꯪꯂꯥ ꯃꯅꯥꯁꯦ ꯑꯅꯧꯕꯗꯣ ꯑꯣꯏꯗꯣꯏꯗꯤ ꯃꯥꯜꯂꯦ ꯌꯥꯝ ꯂꯤꯕꯗ ꯇꯕ ꯑꯗꯨꯗꯣ ꯀꯨꯞ ꯀꯨꯞꯅ ꯁꯣꯏꯔꯒ ꯀꯥꯡꯉꯧ ꯆꯥꯕ ꯍꯥꯎꯋꯦ ꯍꯥꯏꯌꯦꯉꯣ ꯆꯨꯝꯕ꯭ꯔꯥ ꯈꯪꯗꯦ ꯌꯥꯏꯉꯪꯂꯥ ꯃꯅꯥꯗꯣ
ꯈꯪꯗꯤꯌꯦ ꯑꯝꯇ ꯇꯥꯗ꯭ꯔꯤ ꯗꯨꯗꯤ ꯍꯥꯎꯕꯨꯗꯤ ꯍꯥꯎꯔꯝꯒꯅꯤ ꯑꯗꯨꯕꯨ ꯃꯥꯏ ꯃꯅꯥꯗꯨ ꯁꯥ ꯑꯅꯧꯕꯗꯨꯗꯤ ꯌꯥꯔꯝꯒꯗꯕ ꯃꯥꯜꯂꯦ ꯑꯗꯨꯒ ꯑꯔꯤꯕ ꯈꯔ ꯂꯤꯕꯗꯨꯗꯤ ꯃꯅꯥꯗꯨ ꯁꯥꯏꯕꯗꯨꯗꯤ ꯇꯣꯏꯔꯣꯏꯅꯦ ꯃꯣꯏꯅ ꯂꯥꯒꯨꯝꯕꯩ ꯇꯥꯏꯞ ꯇꯧꯕꯅꯤꯅ
ꯑ ꯅꯧꯕ ꯃꯌꯣꯟꯗꯣ ꯌꯦꯡꯉꯣ ꯏꯃꯥꯟꯅꯕꯅ ꯍꯥꯏꯅꯤ ꯑꯗꯨ ꯑꯁ ꯀꯌꯥꯝ ꯍꯥꯎꯒꯦ ꯌꯦꯡꯉꯣꯌꯦ ꯆꯅꯝꯒꯦ ꯇꯧꯔꯒ ꯉꯧꯕ ꯁꯤꯅꯤ ꯃꯥ ꯍꯥꯏꯁꯤꯅ
ꯍꯥꯎꯕꯨꯗꯤ ꯍꯥꯎꯔꯝꯒꯅꯤ ꯍꯥꯏꯕꯗꯤ ꯃꯥꯒꯤ ꯃꯅꯝꯗꯨꯅ ꯈꯣꯏꯗ ꯔꯣꯁ ꯑꯝ ꯊꯣꯛꯑꯒ ꯍꯥꯎꯍꯟꯗꯣꯏꯅꯤꯗꯅꯀꯣ ꯑꯗꯣ ꯃꯥꯒꯤ ꯃꯅꯥꯗꯣ ꯑꯩꯈꯣꯏꯒꯤ ꯄꯥꯛꯅꯝ ꯅꯝꯕ ꯃꯇꯝꯗ ꯑꯩꯈꯣꯏꯅ ꯌꯣꯝꯃꯒ ꯇꯧꯔꯀꯥꯟꯗ ꯅꯝꯃꯦ ꯂꯣꯏꯔꯀꯥꯟꯗ ꯃꯥꯏ ꯃꯅꯥꯗꯣ ꯁꯩꯖꯤꯟꯕꯗꯗꯤ ꯇꯨꯝꯗꯤ ꯇꯨꯝꯗꯦꯗꯅꯀꯣ ꯇꯣꯏꯗꯦꯗꯅ ꯑꯗꯨꯅ ꯑꯅꯧꯕꯗꯗꯤ ꯌꯥꯔꯝꯕꯁꯨ ꯌꯥꯏꯌꯦ ꯅꯠꯇ꯭ꯔꯒ ꯃꯥꯒꯤ ꯃꯅꯝꯗ ꯅꯨꯡꯁꯤꯅꯕ ꯈꯛꯀꯤ ꯍꯥꯞꯄ ꯑꯃ ꯉꯧꯕꯗꯨꯗ
ꯅꯠꯇꯦ ꯀꯩꯅꯣꯅꯦ ꯑꯗꯨ ꯉꯥꯛꯇ ꯍꯥꯏꯕ ꯃꯥ ꯀꯩꯔꯤꯝ ꯌꯥꯎꯗꯕꯤꯗꯅꯦ ꯑꯗꯨꯒꯤ ꯌꯥꯏꯉꯪ ꯑꯗꯨ ꯉꯥꯛꯇ ꯍꯥꯞꯄ ꯑꯣ ꯍꯥꯎꯋꯦ ꯍꯥꯏ ꯌꯥꯅ ꯈꯪꯗꯦ ꯏꯃꯥꯟꯅꯕꯅ ꯍꯥꯏꯔꯛꯄꯅꯦ ꯑꯩꯁꯨ ꯆꯥꯗ꯭ꯔꯤ
ꯍꯥꯏ ꯑꯗꯨꯗꯤ ꯍꯥꯎꯔꯣꯏꯗ ꯌꯥꯏꯉꯪꯂꯥ ꯉꯥꯛꯇ ꯉꯧꯕꯗꯤ ꯅꯪꯁꯨ ꯑꯈꯣꯏꯅ ꯑꯗꯨꯝ ꯋꯥꯈꯜꯅ ꯁꯥꯒꯠꯂꯒ ꯌꯦꯡꯉꯨꯅꯦ ꯌꯥꯏꯉꯪꯂꯥ ꯑꯗꯨꯣ ꯂꯥꯗꯣ ꯉꯥꯛꯇ ꯉꯧꯔꯒꯅꯦ ꯀꯩꯅꯣꯕ ꯍꯥꯎꯗꯨꯏꯁꯦ ꯃꯗꯩꯩꯗ ꯊꯥꯛꯇꯌꯥꯄꯣꯟ ꯇꯤꯃꯤ ꯑꯥꯂꯨꯅꯤ ꯈꯪꯗꯦ ꯍꯋꯥꯏ ꯊ꯭ꯔꯥꯛꯅꯤ ꯈꯪꯗꯦ ꯀꯩꯅꯣꯝ ꯀꯩꯅꯣꯝ ꯍꯥꯞ ꯆꯂꯒ ꯃꯌꯥꯝꯗꯨ ꯌꯥꯟꯁꯟꯅꯔꯒ ꯑꯗꯨ ꯉꯧꯔꯒ ꯍꯥꯎꯗꯧꯕ ꯄꯣꯠꯅꯦ ꯍꯥꯏꯕ
ꯑꯩꯁꯨ ꯅꯣꯡꯃ ꯌꯦꯡꯒꯦꯅ ꯈꯜꯂꯤꯅ ꯑꯗꯣ ꯌꯦꯡꯗꯧꯕ ꯨ ꯂꯩꯔꯤꯌꯦ ꯑꯩꯈꯣꯏꯒꯤ ꯃꯔꯣꯔꯣꯛ ꯃꯦꯠ ꯗꯅꯦ ꯀꯩꯅꯣꯗꯣ ꯃꯪꯒꯜ ꯗꯨꯀꯥꯟꯗꯤ ꯑꯣꯏ ꯃꯪꯒꯜ ꯑꯍꯤꯡꯕꯗꯣ ꯍꯥꯏꯕꯗꯤ ꯑꯇꯤꯡꯕ ꯅꯠꯇꯕ ꯗꯥꯏꯔꯦꯛ ꯀꯪꯉꯒ ꯊꯥꯔꯛ ꯄ ꯃꯁꯥꯒꯤ ꯑꯃ ꯀꯪꯉꯒ ꯂꯥꯛꯄꯗꯣ ꯑꯗꯨꯗꯣ ꯏꯁꯤꯡꯗ ꯄꯣꯞꯊꯣꯛꯍꯟꯗꯕꯤ ꯄꯣꯏ ꯄꯣꯛꯇꯕꯤꯗꯅꯦ ꯀꯥꯡ ꯀꯪꯅ ꯑꯗꯨ ꯃꯔꯨꯝꯃꯦ ꯂ ꯃꯟ ꯃꯣꯠꯁꯤꯜꯂꯒ ꯆꯤꯈꯥꯏꯔ ꯆꯥꯕꯗꯨꯒꯤ ꯃꯍꯥꯎ ꯍꯤꯡꯒꯥꯏ ꯑꯣꯏ ꯀꯩ ꯑꯣꯏ ꯊꯣꯛ ꯑꯗꯨꯒꯤ ꯃꯍꯥꯎ ꯃꯣꯔꯣꯡ ꯃꯦꯄꯒ ꯄꯥꯔꯀꯥꯟꯗꯕ ꯇꯣꯉꯥꯟꯕ ꯑꯃ ꯂꯩ ꯍꯥꯏꯔꯤꯌꯦ ꯌꯥꯝ ꯍꯥꯎꯋꯦ ꯍꯥꯏ ꯑꯗꯨꯁꯨ ꯌꯦꯡꯉꯣꯌꯦ
ꯑꯗꯨ ꯅꯪꯒꯤ ꯅꯃꯥꯟꯅꯕꯗꯨꯅ ꯍꯥꯏꯔꯗ ꯑꯗꯨꯃꯗꯤ ꯆꯨꯝꯃꯦ ꯑꯗꯨꯗꯤꯅꯦ ꯎꯝ ꯑꯗꯨꯗꯤ ꯍꯥꯎꯋꯦꯕ ꯑꯩꯈꯣꯏꯒꯤ ꯃꯪꯒꯟꯁꯦ ꯃꯪꯒꯟ ꯀꯥꯟꯗ꯭ꯔꯔꯤ ꯀꯟꯕꯗꯣ ꯑꯩꯈꯣꯏꯒꯤ ꯏꯁꯤꯡꯗꯨꯒ ꯇꯤꯡꯗꯕꯤꯗꯣ ꯑꯗꯨꯏꯗꯣ ꯑꯩꯈꯣꯏꯅ ꯑꯗꯨꯝ ꯀꯩꯅꯣꯗꯪ ꯉꯣꯛꯊꯣꯛꯄꯤꯔꯦꯗꯅꯀꯣ ꯈꯥꯡꯅꯤ ꯈꯪꯗꯦ ꯑꯗꯩ ꯇꯋꯥꯅꯤ ꯈꯪꯗꯦ ꯑꯃꯅ ꯉꯥꯎꯔꯤꯗꯅꯀꯣ ꯑꯗꯨꯗꯨꯒꯅꯦ ꯑꯗꯨꯝ ꯑꯩꯈꯣꯏꯖꯤ ꯍꯧꯖꯤꯛꯀꯤ ꯀꯃꯥꯏ ꯍꯥꯏꯅꯤ ꯑꯩꯈꯣꯏꯒꯤ ꯀꯩꯅꯣ ꯍꯥꯞꯄꯒ ꯑꯩꯈꯣꯏꯒꯤ ꯏꯁꯤꯡ ꯑꯐꯕꯗ ꯍꯥꯞꯄꯒꯅ ꯆꯣꯞ ꯆꯣꯞꯁꯨ ꯍꯥꯏꯐꯦꯠ ꯆꯥꯝꯊꯣꯛ ꯄꯤꯔꯦꯗꯅꯀꯣ ꯑꯗꯨꯗꯨꯒꯅꯦ ꯑꯗꯨꯝ ꯃꯣꯔꯣꯟ ꯃꯄꯗꯨꯗ ꯑꯗꯨꯝ ꯍꯥꯞꯆꯤꯜꯂꯒ ꯑꯗꯨꯝꯅ ꯆꯥꯕ ꯑꯗꯨꯗꯤ ꯍꯥꯎꯋꯤ ꯈꯪꯉꯤ ꯑꯗꯨ ꯅꯪꯒꯤ ꯌꯥꯏꯉꯥꯒꯤ ꯀꯥꯡꯒꯧ ꯋꯥꯗꯨꯗꯤ ꯆꯥꯗ꯭ꯔꯤꯕ
ꯑꯗꯨꯗꯣ ꯑꯩꯁꯨ ꯑꯩꯁꯨ ꯑꯗꯨꯗꯣ ꯌꯦꯡꯒꯦꯅ ꯈꯜꯂꯤ ꯄꯌꯥꯝ ꯌꯥꯝꯗꯗ ꯈꯤꯇꯪ ꯈꯛꯇꯪ ꯍꯥꯏꯇꯥꯥꯔꯦ ꯁꯨꯝ ꯃꯅ ꯇꯦꯁ ꯇꯧꯕ ꯑꯣꯏꯅ ꯃꯍꯥꯎꯗꯣ ꯀꯃꯥꯏ ꯀꯝ ꯇꯧꯏꯤ ꯈꯪꯅꯕ ꯈꯤꯇꯪ ꯃꯅꯥ ꯑꯍꯨꯝ ꯃꯔꯤ ꯍꯦꯛꯑꯒ ꯌꯥꯝꯗꯕꯤꯗ ꯑꯗꯨꯃꯥꯏꯅ ꯑꯃꯨꯛꯇꯪ ꯌꯦꯡꯊꯣꯛꯀꯦꯗꯤ ꯈꯜꯂꯤ ꯑꯩꯁꯨ ꯀꯃꯥꯏꯅ ꯇꯧꯕꯅꯣꯗꯣ
ꯁ ꯑꯩꯒꯤ ꯋꯥꯈꯜꯗꯗꯤꯅꯦ ꯎꯝ ꯑꯩꯒꯤ ꯋꯥꯈꯜ ꯑꯗꯨꯗꯤꯅꯦ ꯃꯥꯗꯣ ꯑꯂꯨꯅꯤ ꯈꯪꯗꯦ ꯑꯗꯒꯤ ꯍꯋꯥꯏ ꯊꯔꯥꯛꯅꯤ ꯈꯪꯗꯦ ꯂꯩꯗꯅꯀꯣ ꯃꯥꯒ ꯀꯥꯡꯈꯧꯒ ꯆꯥꯅꯕ ꯄꯣꯠꯇꯣ ꯌꯦꯡꯍꯜꯂꯒ ꯆꯥꯟꯅꯒꯗꯕ ꯄꯣꯠꯇꯣꯝ ꯇꯧꯔꯒꯅꯦ ꯉꯧꯔꯦꯗꯅꯀꯣ ꯑꯗꯨꯗꯨꯒꯅꯦ ꯍꯥꯎꯒꯗꯕ ꯄꯣꯠꯅꯤ ꯑꯗꯨ ꯑꯗꯨ ꯅꯠꯇꯅ ꯌꯦꯡꯉꯜ ꯑꯗꯨ ꯉꯥꯛꯇ ꯉꯧꯔ ꯆꯥꯕ ꯍꯥꯏꯗꯨꯗꯤꯀꯣ ꯁꯨꯡꯍ ꯍꯥꯎꯔꯣꯏ ꯃꯣꯔ ꯇꯦꯛꯀ ꯊꯥꯛꯆꯟꯗꯅ ꯈꯣꯠꯆꯟꯗꯅ ꯇꯧꯔꯀꯥꯟꯗꯅꯦ ꯍꯥꯎꯒꯅꯦꯕꯀꯣꯠ ꯅꯠꯇ꯭ꯔꯗꯤ ꯁꯨꯡꯃ ꯍꯥꯎꯗꯧ ꯃꯥꯟꯗꯦ ꯑꯩꯗꯤ ꯌꯦꯡꯉꯜ ꯉꯥꯛꯇꯗꯤ ꯑꯗꯨ ꯅꯪꯒꯤ ꯃꯪ ꯆꯥꯕꯗꯨꯃꯗꯤ ꯆꯨꯝꯃꯦ ꯃꯪꯒꯟꯗꯨꯗꯤ ꯍꯥꯎꯕꯅ ꯑꯩ ꯈꯪꯉꯦ ꯑꯗꯨꯃꯗꯤ ꯆꯥꯔꯦ
ꯎꯝ ꯍꯥ ꯍꯥ ꯑꯁ ꯁꯤꯗ ꯂꯩ ꯌꯥꯝ ꯐꯖꯅ ꯁꯥꯠꯄ ꯈꯔ ꯎꯏꯌꯦ ꯌꯦꯡꯕꯗꯅꯦ ꯃꯈꯜ ꯍꯧꯖꯤꯛ ꯂꯩ ꯃꯈ ꯈꯛꯁꯤꯗ ꯉꯍꯣꯀꯣ ꯑꯃ ꯑꯅꯤ ꯑꯍꯨꯝ ꯃꯔꯤ ꯃꯉꯥ ꯃꯥꯄꯟꯃꯨꯛ ꯁꯥꯠꯂꯦ ꯑꯗꯨꯝ ꯌꯦꯡꯕꯗ ꯂꯩ ꯁꯥꯠꯄꯁꯦ ꯀꯔꯤꯝ ꯅꯠꯇꯗꯁꯨ ꯁꯨꯝ ꯋꯥꯈꯟꯗ ꯁꯨꯝ ꯉꯥꯏꯍꯥꯛꯇꯪ ꯀꯩ ꯍꯥꯏꯅꯤ ꯋꯥꯈꯜ ꯏꯪꯊꯕ ꯍꯥꯏꯒꯗ꯭ꯔꯥ ꯃꯥꯏꯟ ꯐ꯭ꯔꯦꯁ ꯑꯣꯏꯕ ꯍꯥꯏꯕ꯭ꯔꯥ ꯑꯗꯨꯃꯥꯏꯅ ꯇꯧꯋꯦ ꯑꯩꯈꯣꯏꯒꯤ ꯍꯦꯛ ꯌꯦꯡꯕꯁꯨ ꯁꯨꯝ ꯃꯅꯥ ꯃꯁꯤꯡ ꯍ ꯅꯥꯄꯤꯒꯨꯝꯕ ꯍꯧꯗꯣꯏ ꯁꯔꯛꯄꯕꯨꯗꯤ ꯂꯩ ꯍꯦꯛ ꯌꯦꯡꯉꯗ
ꯎꯝ ꯑꯩꯗꯤ ꯄꯥꯝꯃꯦ ꯑꯩꯗꯤ ꯃꯅꯥ ꯂꯩ ꯁꯨ ꯊꯥꯕꯁꯨ ꯄꯥꯝꯃꯤ ꯃꯅꯥ ꯃꯁꯤꯡ ꯊꯥꯕꯁꯨ ꯄꯥꯝꯃꯤ ꯑꯩꯅ ꯊꯥꯔꯤ ꯉꯥꯛꯇꯅꯤ ꯑꯩ ꯑꯩꯈꯣꯏ ꯑꯩꯒꯤ ꯀꯩꯅꯣ ꯑꯩꯈꯣꯏꯒꯤꯗ ꯂꯩꯔꯤꯕ ꯂꯩꯁꯤꯡꯗꯣ ꯑꯗꯣ ꯍꯧꯖꯤꯛꯇꯤ ꯌꯨꯝ ꯁꯥꯖꯟꯕꯒꯤ ꯃꯐꯝ ꯃꯔꯥꯡ ꯈꯪꯗꯕꯒꯤ ꯑꯃꯗ ꯑꯃꯅ ꯈꯔ ꯅꯝꯖꯟ ꯑꯃꯗ ꯑꯃꯅ ꯈꯔ ꯅꯝꯖꯟ ꯑꯗꯣ ꯃꯣꯏꯁꯦ ꯎꯈꯥꯗ ꯎꯈꯥꯗ ꯎꯈꯥꯒꯨꯝꯕ ꯇꯥꯕꯗ ꯃꯐꯝꯗ ꯊꯝꯕꯁꯦ ꯐꯠꯇꯦꯕꯀꯣ ꯉꯁꯥꯏꯒꯤ ꯍꯣꯏ ꯎꯔꯨꯝꯗ ꯎꯔꯨꯝꯒꯤ ꯑꯩꯈꯣꯏꯒꯤ ꯎꯔꯨꯝꯗ ꯂꯩꯕ ꯂꯩ ꯑꯗꯒꯤ ꯅꯨꯡꯁꯥꯗ ꯂꯩꯕ ꯂꯩ ꯑꯌꯥꯝꯕꯅꯗꯤ ꯑꯩꯈꯣꯏꯒꯤ ꯊꯥꯟꯅꯩꯁꯤꯡꯁꯤꯗꯤ ꯅꯨꯡꯁꯥꯗ ꯄꯨꯊꯣꯛꯑ ꯊꯝꯕꯅ ꯑꯌꯥꯝꯕꯅ ꯑꯣꯏꯗ ꯇꯅꯀꯣ ꯑꯗꯨꯗꯨꯅꯅꯦ ꯃꯐꯝ ꯃꯔ ꯑꯝꯇ ꯈꯪꯗ꯭ꯔꯦꯕ ꯃ ꯈ ꯈꯔ ꯅꯝꯖꯟ ꯃꯆꯤꯗ ꯈꯔ ꯅꯝꯖꯟ ꯌꯨꯝ ꯀꯥꯇ ꯈꯔ ꯊꯝꯖꯟ ꯑꯗꯨꯅ ꯂꯩꯁꯤꯗꯣ ꯁꯨꯝ ꯁꯦꯝꯕꯤꯕ ꯉꯝꯗ꯭ꯔꯦꯗꯅ ꯃꯤ ꯃꯥꯡꯗ ꯎꯕ ꯅꯠꯇ꯭ꯔꯕ ꯃꯤꯅ ꯃꯤꯠꯃꯥꯡꯗ ꯎꯕ ꯈꯔ ꯑꯗꯨ ꯈꯛꯇꯅꯦꯕ ꯁꯦꯝꯃꯤꯁꯦ ꯑꯩ ꯊꯥꯔꯨ ꯀꯥꯖ ꯊꯥꯏ ꯊꯔꯣꯁꯨ ꯑꯗꯨꯝ ꯁꯥꯠꯂꯦ ꯅꯨꯡꯇꯤꯒꯤ ꯑꯗꯒꯤ ꯂꯩꯗꯤ ꯑꯌꯥꯝꯕꯅ ꯂꯣꯏ ꯃꯃꯤꯡꯁꯦ ꯀꯩꯅꯣ ꯇꯧꯋꯦ ꯈꯪꯕꯁꯨ ꯌꯥꯎꯋꯤ ꯈꯪꯗꯕ ꯁ ꯌꯥꯒꯦꯗꯣ
ꯎꯝ ꯊꯥꯒꯗꯕꯅꯦ ꯍꯥꯏꯡ ꯐꯖ ꯎꯝ ꯑꯁ ꯅꯣꯡꯃꯨꯛ ꯆꯨꯊꯔꯛꯑꯦ ꯍꯧꯖꯤꯛ ꯑꯩꯈꯣꯏꯔꯣꯝꯗꯗꯤ ꯑꯗꯣꯝꯗꯗꯤ ꯆꯨꯗ꯭ꯔꯥ
ꯃꯔꯤꯛ ꯃꯔꯤꯛ ꯃꯔꯤꯛꯇꯪ ꯇꯥꯏꯌꯦ ꯉꯁꯥꯏ ꯄꯨꯡ ꯄꯨꯡ ꯃꯔꯤ ꯃꯈꯥꯏ ꯑꯗꯨꯋꯥꯏꯗꯒꯤ ꯀꯥꯞꯊꯣꯛꯄ ꯑꯗꯨꯋꯥꯏꯗꯒꯤ ꯅꯣꯡ ꯆꯨꯕ ꯍꯧꯔꯝꯃꯦ ꯐꯅ ꯀꯨꯏꯅ ꯑꯗꯨꯝ ꯆꯨꯏꯌꯦ ꯅꯣꯡꯁꯦ ꯑꯗꯨꯕꯨ ꯌꯥꯝ ꯀꯟꯗꯤ ꯀꯟꯗꯕ
ꯑꯩꯈꯣꯏꯁꯨ ꯑꯍꯤꯡꯗ ꯆꯨꯕ ꯃꯥꯜꯂꯨꯔꯦ ꯑꯗꯨꯒ ꯁꯤꯒꯤ ꯆꯥꯡꯁꯤꯅꯦꯕ ꯆꯨꯔꯤꯁꯦ ꯑꯗꯨꯒ ꯀꯩꯅꯣ ꯇꯧꯕ ꯎꯝ ꯎꯝ ꯌꯥꯝ ꯀꯟꯕ ꯅꯠꯇꯦ ꯑꯗꯨ ꯀꯜ ꯀꯔꯤꯒꯨꯝꯕ ꯀꯜꯂꯝꯃꯒꯗꯤ ꯏꯁꯤꯡ ꯌꯥꯝ ꯊꯨꯝꯅꯤꯗ ꯃꯑꯣꯡ ꯃꯥꯟꯗꯅ ꯑꯩꯈꯣꯏꯁꯨ ꯇꯧꯋꯦꯕ ꯖꯒꯥꯁꯦ ꯑꯗꯨꯝ ꯍꯧꯖꯤꯛꯇꯤ ꯏꯔꯝ ꯈꯣꯡꯂꯝ ꯅꯂꯥꯖꯦ ꯐꯖꯅꯅꯦ ꯑꯩꯈꯣꯏꯒꯤ ꯐꯖꯅ ꯐꯖꯅ ꯊꯝꯕ ꯅꯠꯇ꯭ꯔꯕꯅꯤꯅꯅꯦ ꯈꯤꯇꯪ ꯆꯨꯕꯒ ꯍꯦꯛꯇ ꯊꯨꯝꯕꯤꯗꯣ ꯑꯗꯨꯝ ꯇꯧꯔꯦꯕ ꯑꯗꯨꯝ ꯑꯩꯈꯣꯏ ꯁ꯭ꯋꯥꯏꯗꯁꯨ
ꯎꯝ ꯉꯥ ꯐꯥꯚꯝꯅꯦ ꯃꯑꯣꯡ ꯇꯥꯕ ꯂꯩ ꯇꯥꯗꯤꯅꯦ ꯉꯥꯐꯝ ꯍꯥꯏꯕꯗꯤ ꯏꯁꯤꯡ ꯆꯥꯎꯔꯀꯥꯟꯗꯅꯦ ꯑꯩꯈꯣꯏꯒꯤ ꯃꯤ ꯃꯌꯥꯝ ꯏꯟ ꯆꯤꯡꯅꯕꯩ ꯉꯥ ꯐꯥꯚꯝꯗꯨ ꯂꯩꯇꯥꯗꯤꯅꯦ ꯍꯥꯏꯔꯛꯑꯣ ꯏꯕꯥꯅꯤ ꯏꯟ ꯆꯤꯡꯖꯦ ꯏꯟ ꯂꯩꯌꯦꯕ
ꯑꯈꯣꯏꯔꯣꯝꯒꯤ ꯂꯧꯕꯨꯛ ꯎꯝ ꯑꯩꯈꯣꯏꯔꯣꯝꯒꯤ ꯂꯧꯕꯨꯛ ꯄꯔꯤꯡꯗ ꯂꯩ ꯑꯗꯨ ꯍꯥꯏꯔꯛꯦ ꯍꯨꯖꯤꯛꯇꯤ ꯃꯇꯝ ꯋꯥꯠꯂꯤ ꯃꯤ ꯐꯥꯅꯃꯠ ꯇꯝꯗ ꯑꯗꯣ ꯑꯗꯣ ꯑꯩ ꯃꯤꯅ ꯍꯦꯛꯇ ꯐꯥꯔꯝꯃꯤꯅꯦ ꯑꯗꯨꯗꯣ
ꯃꯐꯝꯗꯨꯗ ꯀꯟꯖꯜꯂꯗꯧꯕꯅꯦ ꯍꯥꯟꯅ
ꯀꯃꯥꯏ ꯑꯥ ꯑꯗꯨꯒꯤ ꯂꯧꯕꯨꯛꯀꯤ ꯇꯥꯔꯛꯄꯒꯤ ꯑꯗꯩ ꯈꯣꯡ ꯑ ꯈꯣꯡꯕꯥꯜ ꯏꯔꯝ ꯂꯩꯕ ꯑꯗꯨꯒꯅꯦ ꯍꯦꯛꯇ ꯑꯗꯨꯝ ꯑꯆꯤꯟ ꯈꯨꯗꯤꯡꯒꯤ ꯉꯥꯖꯦ ꯑꯗꯨꯝ ꯕꯔꯥꯕꯔ ꯑꯃꯅꯤ ꯑꯃꯅꯤ ꯑꯗꯨꯝ ꯌꯥꯎꯋꯦ ꯑꯗꯒꯤ ꯑꯆꯧꯕ ꯃꯄꯤ ꯎꯀꯥꯕꯤꯒꯨꯝꯕ ꯑꯗꯒꯤ ꯉꯥꯃꯨ ꯉꯥꯀ꯭ꯔꯥ ꯁꯤꯒꯨꯝꯕꯁꯨ ꯑꯗꯨꯝ ꯌꯥꯎꯕ ꯌꯥꯎꯕ ꯃꯐꯝ ꯑꯗꯨꯝ ꯂꯩ ꯍꯥꯏꯕ ꯈ ꯇꯣꯏꯅ ꯑꯗꯨꯝ ꯆꯤꯡꯉꯤꯈꯩ
ꯎꯝ ꯑ ꯍꯥꯏꯒꯨꯝꯗꯅ ꯈꯤꯇꯪꯗꯤ ꯑꯃꯨꯛ ꯀꯟꯖꯜꯂꯛꯑꯦ ꯅꯣꯡꯁꯦ
ꯑꯗꯨꯅꯤ ꯁꯤ ꯀꯟꯕꯖꯦ ꯑꯌꯨꯨꯛ ꯅꯨꯡꯗꯥꯡ ꯑꯌꯨꯛ ꯅꯨꯡꯗꯥꯡ ꯅꯨꯡꯗꯥꯡ ꯃꯇꯝꯗꯅ ꯆꯨꯕꯤꯔꯗꯤ ꯐꯗꯧꯕ ꯍꯥꯏꯕ ꯖꯦ ꯑꯌꯨꯛ ꯅꯨꯡꯗꯤꯟꯗꯤ ꯊꯕꯛ ꯏꯟꯒꯥꯡ ꯆꯠꯊꯣꯛꯅꯕꯅꯤꯅ ꯅꯣꯡ ꯆꯨꯕꯖꯦ ꯁꯨꯝ ꯈꯣꯡꯅ ꯆꯠꯄ ꯈꯣꯠꯄ ꯃꯇꯦꯛ ꯃꯌꯥꯝ ꯁꯨꯝ ꯄ꯭ꯔꯣꯕ꯭ꯂꯦꯝ ꯑꯣꯏ ꯑꯗꯩ ꯐꯤꯔꯣꯟꯁꯨ ꯑꯗꯨꯝ ꯂꯩꯈꯣꯝ ꯇꯩꯕ ꯈꯣꯠꯄ ꯇꯧꯋꯤꯗꯅ ꯑꯗꯨꯅ ꯅꯥꯑꯥ ꯇꯨꯝꯃꯤꯉꯩ ꯃꯇꯝ ꯑꯍꯤꯡꯒꯤ ꯃꯇꯝꯗꯗꯪ ꯆꯨꯕꯤꯔ ꯑꯌꯨꯛ ꯅꯨꯡꯊꯤꯟꯁꯤꯅ ꯑꯗꯨꯝ ꯍꯥꯡꯕꯤꯔꯗꯤ ꯐꯗꯧꯅꯤ
ꯃꯥꯅꯦ ꯑꯗꯨꯗꯤ ꯑꯩꯈꯣꯏꯒꯤ ꯏꯁꯣꯔꯁꯤꯅ ꯁꯦꯝꯒꯤꯕꯅꯦ ꯑꯩꯈꯣꯏꯅ ꯁꯦꯝꯃꯨ ꯌꯥꯄꯣꯟꯇꯦꯗ ꯑꯗꯨꯕꯨ ꯑꯩꯈꯣꯏꯅ ꯑꯩꯈꯣꯏꯅ ꯑꯩꯈꯣꯏꯅ ꯑꯄꯥꯝꯕꯗ ꯍꯦꯛꯇ ꯅꯤꯡꯕ ꯍꯦꯛꯇ ꯊꯨꯡꯉꯣ ꯁꯤꯅꯤ ꯑꯩꯈꯣꯏꯅ ꯍꯥꯏꯁꯤꯅ ꯑꯗꯨꯅꯦ ꯊꯕꯛ ꯁꯨꯕꯁꯤꯡꯗꯣ ꯉꯁꯤꯗꯤ ꯑꯌꯨꯛ ꯂꯥꯛꯀꯦ ꯍꯥꯏꯔꯝꯃꯤꯅꯦ ꯑꯗꯨꯒ ꯅꯣꯡ ꯆꯨꯕꯗꯩ ꯂꯥꯛꯇ꯭ꯔꯦꯗꯅ ꯑꯃꯨꯛ
ꯎꯝ ꯏꯁꯣꯔꯗ ꯑꯝꯇ ꯐꯣꯟ ꯇꯧꯕ ꯇꯥꯔꯦ ꯏꯟꯗ꯭ꯔꯗꯦꯕꯇ
ꯏꯁꯣꯔ ꯏꯕꯨꯡꯉꯣ ꯅꯣꯡꯁꯦ ꯅꯨꯡꯗꯥꯡ ꯅꯨꯡꯗꯥꯡ ꯆꯨꯍꯟꯕꯤꯌꯨ ꯑꯩꯈꯣꯏ ꯊꯕꯛ ꯆꯠꯊꯣꯛꯄꯗ ꯐꯔꯛ ꯌꯥꯝ ꯇꯥꯏ ꯂꯩꯈꯣꯝ ꯂꯩꯅꯥꯥꯡ ꯃꯔꯛꯇ ꯆꯠꯄꯗꯣ ꯐꯤ ꯌꯥꯝ ꯆꯨꯏ ꯀꯥꯏꯅ
ꯂꯦꯟ ꯌꯥꯎꯗ꯭ꯔꯤꯗꯣ ꯐꯔꯕꯅꯦ ꯍꯥꯏꯔꯛꯑꯕ ꯑꯥꯁ ꯈꯪꯗꯦ ꯑꯩꯁꯦ ꯀꯩꯅꯣ ꯉꯥꯏꯕꯗꯣ ꯂꯥꯛ ꯁꯣꯡꯉꯝꯗꯦ ꯑꯗꯣ ꯑꯃꯨꯛꯅꯦ ꯑꯩ ꯑꯝꯇ ꯐꯠ ꯂꯥꯎꯅ ꯑꯝꯇ ꯆꯪꯉꯨꯏꯒꯦ ꯃꯥꯁꯦ ꯊꯣꯛꯂꯛꯃꯟꯗꯦ ꯀꯩꯗꯧꯔꯕꯅꯣ ꯈꯪꯗꯦ ꯑꯗꯨꯒ ꯑꯃꯨꯛ ꯇꯧꯔꯛꯀꯦ
ꯍꯣ ꯍꯣ ꯍꯣ ꯐꯔꯦ ꯐꯔꯦ
ꯎꯝ ꯊꯝꯕ ꯊꯝ